ꯀꯩꯅꯣ ꯑꯩ ꯍꯟꯗꯛ ꯍꯤꯡꯒꯣꯜ ꯑꯅꯧꯕ ꯑꯃ ꯂꯧꯕꯅꯦꯕꯀꯣ
ꯑꯥ
ꯑꯗꯣ ꯑꯗꯨꯗꯣ ꯑꯩ ꯀꯩꯅꯣ ꯇꯧꯒꯦ ꯇꯧꯕ ꯎꯝ ꯄꯣꯆ ꯆꯩ ꯈꯈꯤꯇꯠ ꯊꯥꯒꯩꯅ ꯇꯧꯕꯅꯦꯕꯀꯣ ꯂꯧ ꯁꯪꯉꯝ ꯑꯃꯒꯤ ꯆꯥꯡꯅꯦꯕ ꯂꯧ ꯎꯕꯁꯦ ꯂꯧ ꯎꯔꯔꯣꯏ ꯄꯣꯠ ꯑꯣꯏꯅ ꯊꯥꯔꯒꯦ ꯇꯧꯕ ꯍꯟꯗꯛꯇꯤ
ꯄꯣꯠ ꯊꯥꯕꯗꯨꯕꯨ ꯌꯥꯗꯧꯔꯤꯕ꯭ꯔꯥꯅꯦ ꯍꯟꯗꯛꯇꯤ ꯄꯣꯠꯁꯦ ꯌꯥꯝ ꯍꯣꯡꯉꯤꯗ
ꯑꯁ ꯈꯪꯗꯦ ꯑꯗꯣ ꯅꯣꯡꯁꯤ ꯀꯩꯅꯣ ꯇꯧꯕꯁꯤꯗ ꯑꯩ ꯄꯨꯈ꯭ꯔꯤ ꯑꯃꯁꯨ ꯇꯧꯊꯣꯛꯑꯕꯅꯦ ꯏꯁꯤꯡꯒ ꯂꯣꯏꯅ ꯃꯔꯥꯡ ꯀꯥꯏꯅ ꯂꯩꯔꯕꯅꯦ ꯑꯗꯣ ꯄꯣꯠ ꯑꯣꯏꯅ ꯊꯥꯔꯖꯤꯔꯥꯅ ꯇꯧꯕ
ꯀꯔꯤ ꯄꯣꯠ ꯊꯥꯒꯦ ꯍꯥꯏꯅ
ꯍꯤꯟꯖꯥꯡ ꯅꯥꯄꯤꯅꯦ ꯍꯋꯥꯏ ꯆꯝꯐꯨ ꯍꯋꯥꯏꯒꯨꯝꯕ ꯆꯥꯛꯋꯥꯏꯒꯨꯝꯕ ꯑꯗꯒꯤ ꯍꯧꯖꯤꯛ ꯀꯣꯕꯤ ꯊꯥꯕ ꯃꯇꯝꯕꯨꯗꯤ ꯈꯔ ꯋꯥꯠꯂꯤꯕꯀꯣ ꯑꯗꯣ ꯑꯩ ꯐꯩꯗꯣꯝ ꯑꯃꯇꯪ ꯊꯥꯔꯒ ꯇ꯭ꯔꯥꯏ ꯇꯧꯁꯤꯔꯅ ꯈꯟꯕ ꯑꯗꯨꯒ ꯑꯃ ꯈꯥꯃꯦꯟ ꯑꯆꯧꯕꯗꯨꯣ ꯑꯗꯨꯗꯣ ꯐꯩꯗꯣꯝ ꯃꯔꯤ ꯃꯥꯒ ꯍꯥꯞꯆꯤꯟꯁꯤꯔꯅ ꯇꯧꯕ ꯑꯗꯨꯒ ꯍꯧꯖꯤꯛ ꯌꯥꯝ ꯀꯟꯅ ꯏꯆꯥꯟꯅ ꯆꯥꯟꯅꯕ ꯍꯥꯏꯔꯒꯗꯤ ꯀꯩꯅꯣꯗꯣ ꯒꯖꯔꯗꯣ ꯒꯖꯔꯗꯣ ꯑꯗꯨꯝ ꯍꯧꯖꯤꯛ ꯍꯥꯏꯗꯤ ꯑꯃꯃ ꯇꯦꯜꯒꯤꯕꯨ ꯑꯣꯏꯔꯣ ꯁꯣꯛꯀꯤꯕꯥ ꯁꯣꯛ ꯀꯤꯕꯨ ꯑꯣꯏꯔꯣ ꯃꯌꯥꯝ ꯆꯥꯛꯆꯥ ꯍꯩꯖꯅꯕꯁꯦ ꯑꯗꯨꯝ ꯌꯥꯎꯔꯦꯗꯅ ꯒꯖꯔꯁꯦ
ꯑꯣ ꯅꯪꯅ ꯊꯥꯒꯦ ꯍꯥꯏꯔꯗꯤꯅꯦ ꯒꯖꯔꯗꯨꯅ ꯈ꯭ꯋꯥꯏ ꯁꯣꯏꯗ꯭ꯔꯦ ꯍꯧꯖꯤꯛ ꯒꯥꯖꯔꯁꯦ ꯌꯥꯝ ꯇꯥꯡꯉꯦ ꯒꯖꯔꯗꯣ ꯀꯩꯅꯣ ꯑꯣꯏꯅ ꯊꯥꯎꯋ ꯍꯥꯏꯗꯤ ꯑꯩꯈꯣꯏꯒꯤ ꯑꯉꯥꯡꯕꯗꯣ ꯅꯠꯇꯕ ꯃꯥ ꯌꯦꯂꯣ ꯀꯂꯔ ꯑꯥꯡꯒꯄꯥꯟ ꯃꯆꯨꯒꯤ ꯑꯃ ꯂꯩꯕꯗꯣ ꯑꯥ ꯈꯔ ꯆꯥꯎꯕꯗꯣ ꯑꯗꯨ ꯑꯣꯏꯅ ꯊꯥꯎꯕ
ꯑ ꯁꯂꯥꯠ ꯀꯩꯀꯥ ꯆꯕꯗꯒ ꯍꯞꯅꯕꯗꯨ
ꯑꯥ ꯑꯃ ꯑꯉꯥꯡꯕꯗꯨꯗꯤ ꯈꯔ ꯁꯂꯥꯗ ꯍꯥꯞꯄꯁꯦ ꯈꯔ ꯇꯥꯡꯉꯦꯕ ꯑꯗꯨꯒꯨꯝꯕꯗꯤ ꯆꯝꯐꯨꯠꯀꯨꯝꯕ ꯆꯥꯕ ꯅꯠꯇ ꯑ
ꯑ ꯑꯗꯨꯗꯣ
ꯊꯥꯒꯦ ꯍꯥꯏꯗꯤ ꯑꯗꯨꯅ ꯊꯥꯑꯣ ꯑꯗꯨꯅ ꯄꯩꯁꯥ ꯄꯦꯛꯀꯗꯕ ꯃꯥꯜꯂꯦ
ꯎꯝ ꯑꯗꯒꯤ ꯀꯩꯅꯣꯁꯨ ꯍꯥꯞꯀꯦ ꯇꯧꯕ ꯆꯨꯗꯣ ꯆꯨꯗꯣ ꯐꯩꯗꯣꯝ ꯑꯍꯨꯝ ꯑꯃ ꯍꯥꯞꯆꯤꯟꯁꯤꯔꯅ ꯇꯧꯕ
ꯆꯨꯗꯤ ꯀꯩꯗꯧ ꯗꯣꯏꯕ
ꯆꯨꯗꯣ ꯍꯧꯖꯤꯛꯀꯥꯟ ꯆꯨꯍꯤꯡ ꯌꯥꯝꯅ ꯁꯨꯡꯅꯩꯗꯅ
ꯑ
ꯑꯗꯒꯤ ꯑꯗꯨꯃꯥꯏꯅ ꯑꯗꯒꯤ ꯎꯝ ꯍꯥꯏꯗꯤ ꯂꯥꯏ ꯇꯤꯟ ꯈꯨꯝꯕꯩꯁꯨ ꯍꯥꯞꯅꯕꯅꯤꯅ ꯑꯗꯨꯃꯥꯏꯅ ꯊꯥꯖꯤꯟꯁꯤꯔꯅ ꯇꯧꯕ ꯑꯗꯨꯒ ꯑꯗꯨꯅꯦ ꯑꯩ ꯅꯉꯣꯟꯗ ꯃꯤ ꯊꯕꯛ ꯁꯨꯅꯤꯡꯉꯥꯏ ꯃꯤꯗꯣ ꯑꯩ ꯈꯔ ꯄꯥꯝꯃꯦꯕꯀꯣ ꯑꯅꯗ ꯅꯣꯏ ꯅꯣꯏ ꯏꯅꯦ ꯍꯣꯏ ꯍꯦꯛ ꯍꯦꯛ ꯊꯕꯛ ꯆꯠꯂꯤꯗꯅ ꯃꯣꯏ ꯃꯤꯒꯤ ꯐꯥꯔꯝꯗ ꯑꯗ ꯃꯣꯏ ꯃꯤ ꯂꯩꯒꯗ꯭ꯔꯥ ꯀꯗ꯭ꯔꯥꯛ ꯀꯩꯝꯇ ꯍꯪꯕꯤꯔꯣꯅ ꯑꯩꯁꯦ ꯍꯥꯏꯒꯦꯅ ꯇꯧꯕ
ꯑꯗꯣ ꯍꯧꯖꯤꯛꯇꯤ ꯃꯣꯏꯗꯣ ꯑ ꯂꯧꯁꯤꯡ ꯍꯧꯖꯤꯛꯇꯤ ꯂꯧ ꯍꯧꯖꯤꯛ ꯑꯅꯤ ꯆꯥꯕꯤꯒꯤ ꯀꯟꯅ ꯇꯧꯕꯗꯣ ꯍꯧꯖꯤꯛ ꯑꯅꯤ ꯆꯥꯕꯤꯒꯤ ꯀꯟꯅ ꯂꯣꯛꯅꯔꯤꯗꯅ
ꯎꯝ
ꯑꯗꯨꯒꯤ ꯑꯗꯨ ꯆꯠꯊꯣꯛꯄꯅꯤꯅ ꯃꯣꯏꯁꯦ ꯁꯪꯗꯧꯕ ꯃꯥꯟꯗꯦꯅꯦꯪ
ꯑꯗꯣ ꯍꯣꯏ ꯌꯥꯏ ꯀ ꯑꯩꯒꯤ ꯑꯩꯒꯤꯁꯨ ꯀꯩꯅꯣꯝꯃꯕꯨꯗꯤ ꯊꯥ ꯑꯃ ꯊꯥ ꯃꯈꯥꯏ ꯊꯥ ꯐꯅꯤꯁꯤꯦ ꯁꯨꯃꯥꯏꯅ ꯈꯔꯗꯤ ꯋꯥꯠꯈꯤꯅꯦꯕꯀꯣ ꯍꯥꯏꯗꯤ ꯁꯦꯝꯕ ꯁꯥꯕ ꯈꯣꯏꯕ ꯈꯣꯠꯄ ꯑꯗꯒꯤ ꯀꯩꯅꯣ ꯍꯥꯟꯅ ꯇꯧꯒꯦ ꯇꯧꯅꯤ ꯑꯩꯁꯦ ꯦ ꯋꯥꯂꯊꯅ ꯂꯣꯏꯅ ꯈꯥꯖꯤꯟꯒꯦ ꯇꯧꯕ
ꯎꯝ
ꯄꯈꯥꯏꯔꯒ ꯑꯗꯒꯤ
ꯎꯝ ꯑꯗꯨꯗꯤ ꯅꯨꯄꯥ ꯑꯣꯏꯅ ꯅꯕꯅ ꯐꯔꯣꯏ ꯅ ꯍꯥꯏ ꯊꯕꯛꯁꯤꯡꯗꯨꯗꯤ
ꯑꯗꯣ ꯄꯣꯠ ꯆꯩꯩ ꯊꯥꯔꯛꯄ ꯀꯥꯟꯗꯗꯤ ꯅꯨꯄꯤꯁꯤꯅ ꯍꯦꯛ ꯅꯨꯡꯉꯥꯏꯗꯅ ꯆꯨꯔꯤ ꯆꯤꯡꯈꯠꯄ ꯏꯟꯖꯥꯡ ꯅꯥꯄꯤ ꯊꯥꯔꯛꯄ ꯈꯣꯠꯄ ꯑꯗꯨꯒ ꯍꯧꯖꯤꯛꯀꯤꯗꯨꯕꯨꯗꯤ ꯑꯩ ꯅꯨꯄꯥ ꯍꯥꯟꯅꯅꯦꯅꯦꯕ ꯅꯨꯄꯥ ꯍꯥꯟꯅ ꯍꯧꯖꯤꯛ ꯁꯦꯝꯕ ꯁꯥꯕ ꯇꯧꯕꯩꯗꯨꯕꯨꯗꯤ ꯑꯦ ꯑꯩ ꯌꯦꯡꯒꯣꯟꯒ ꯁꯦꯝꯈꯤꯗꯣꯏꯅꯦꯍꯦ ꯋꯥꯠꯂꯤ ꯋꯥꯠꯄꯒꯤꯗꯤ ꯑꯩ ꯌꯦꯡꯒꯣꯟ ꯆ ꯆꯟꯈꯤꯅꯤ ꯎꯀꯣꯟ ꯁꯦꯝꯈꯤꯅꯤ ꯑꯗꯒꯤ ꯃꯩ ꯂꯩꯅꯕ ꯈꯣꯠꯅꯕ ꯈꯔ ꯁꯦꯝ ꯁꯥꯗꯅ ꯇꯧꯈꯤꯅꯤ ꯌꯦꯟ ꯉꯥꯅꯨꯁꯨ ꯈꯔ ꯂꯣꯏꯁꯤꯔꯅ ꯈꯜꯂꯤꯕ ꯑꯗꯒꯤ ꯎꯀꯣꯟꯁꯨ ꯍꯥꯞꯆꯠ ꯑꯣꯛ ꯑꯣꯛ ꯑꯅꯤ ꯑꯅꯤ ꯂꯥꯕ ꯑꯃꯒ ꯑꯃꯨꯣꯝꯒ ꯂꯧꯔꯒ ꯑꯃꯨꯝꯗꯅ ꯃꯆꯥ ꯀꯣꯍꯜꯂꯒ ꯍꯧꯗꯣꯛꯅꯕ ꯁꯦꯝꯁꯤꯔꯅ ꯇꯧꯕ
ꯑꯗꯣ ꯅꯪ ꯍꯥꯏꯁꯦ ꯅꯨꯄꯥꯗꯣ ꯆꯨꯠꯁꯤꯔꯣ ꯍꯥꯏꯔꯣ
ꯅꯨꯄꯥꯗꯨꯕꯨꯗꯤ ꯑꯩ ꯇꯧꯖꯔꯒꯦ ꯌꯥꯔꯦ ꯑꯩ ꯊꯤꯖꯔꯒꯅꯤ ꯍꯥꯏꯕꯗꯤ ꯅꯨꯄꯤꯗꯣ
ꯅꯨꯄꯤꯗꯣ
ꯎꯝ ꯑꯗꯨ ꯄꯥꯎ ꯐꯥꯎꯅꯔꯣꯑꯣ ꯍꯣꯏ ꯍꯣꯏ ꯊꯥ ꯊꯥ ꯃꯈꯥꯏ ꯑꯃ ꯊꯥ ꯑꯃ ꯑꯩꯅ ꯍꯥꯏꯁꯤꯅ ꯊꯥ ꯑꯃ ꯁꯨꯃꯥꯏꯅ ꯈꯤꯇꯪꯗꯤ ꯋꯥꯠꯀꯅꯦꯕ ꯑꯁ ꯏꯍꯤꯡ ꯍꯤꯡꯉꯦ ꯄꯣꯠꯅꯤꯗ ꯑꯩ ꯊꯕꯛꯀꯥꯁꯦ ꯑꯇꯩꯒꯤ ꯅꯠꯇꯦꯕꯀꯣ ꯑꯩꯅ ꯁ ꯁꯨꯃꯥꯏꯅ ꯏꯈꯠꯂꯛꯏꯁꯦ ꯍꯧꯖꯤꯛꯀꯥꯟꯁꯦ ꯕꯖꯥꯔꯗꯒꯤ ꯍꯟꯖꯥꯡ ꯅꯥꯄꯤ ꯂꯩꯔꯦ ꯆꯥꯕꯁꯦ ꯂꯩꯔꯒ ꯀꯨꯏꯅ ꯊꯝꯕꯁꯨ ꯁꯨ ꯌꯥꯗꯦꯕꯀꯣ ꯑꯗꯒꯤ ꯆꯥꯕ ꯊꯛꯄ ꯃꯇꯝꯗꯁꯨ ꯀꯩ ꯍꯥꯏꯅꯤ ꯏꯃꯣꯟ ꯏꯁꯦꯡ ꯁꯦꯡꯖꯗꯕꯗꯣ ꯑꯣꯏꯔꯦꯕ
ꯎꯝ
ꯑꯗꯨꯅ ꯑꯩ ꯌꯨꯝꯗ ꯑꯣꯏꯅ ꯐꯖꯅ ꯊꯥꯖꯔꯒ ꯐꯖꯅ ꯁꯦꯝ ꯁꯥꯖꯔꯒ ꯑꯩꯈꯣꯏ ꯏꯟꯖꯥꯡꯁꯦ ꯂꯩꯅꯗꯅꯕꯀꯣ ꯆꯥꯕ ꯊꯛꯄꯁꯦ ꯋꯥꯠꯇꯅꯕ ꯏꯁꯥꯅ ꯑꯣꯏꯅ ꯁꯦꯝꯖꯔꯒꯦ ꯁꯤꯅꯦ ꯑꯩꯅ ꯈꯜꯂꯤꯁꯦ
ꯐꯩꯌꯦ ꯅꯪꯅ ꯈꯜꯂꯤ ꯋꯥꯈꯜꯗꯨꯕꯨꯗꯤ ꯉꯝꯃꯕꯗꯤ ꯌꯥꯝꯅ ꯐꯩ
ꯎꯝ ꯑꯗꯣ ꯂꯝꯁꯦ ꯈꯤꯇꯪꯒ ꯆꯥꯎꯔꯗꯤ ꯑꯃꯨꯛꯀ ꯍꯦꯟꯅ ꯄꯦꯟꯖꯒꯗ ꯗꯕꯅꯦ ꯑꯗꯣ ꯀꯣꯟꯅ ꯇꯞꯅ ꯇꯞꯅ ꯇꯧꯔꯒꯦ ꯍꯧꯖꯤꯛꯀꯤ ꯂꯩꯔꯤꯕ ꯂꯝ ꯑꯔꯩꯕꯁꯦ ꯁꯤꯁꯤꯗ ꯍꯥꯟꯅ ꯌꯥꯅꯕ ꯇꯧꯔꯒꯦ ꯇꯧꯕ
ꯑꯣ ꯍꯣꯏ ꯅꯪꯗꯤ ꯆꯥꯕꯩ ꯈꯣꯠꯄꯩ ꯊꯥꯕꯗꯨꯕꯨꯗꯤ ꯀꯥꯏꯗꯦꯀꯣ ꯑꯩꯈꯣꯏ ꯆꯥꯕꯩ ꯊꯥꯕꯅꯤꯅ ꯑ ꯇꯤꯜꯍꯥꯠ ꯍꯤꯗꯥꯛ ꯀꯨꯨꯝꯕꯁꯨ ꯁꯤꯖꯤꯟꯅꯔꯔꯣꯏ ꯁꯤꯖꯤꯟꯅꯕꯕꯨꯗꯤ
ꯑꯥ ꯑꯩ ꯑꯁ ꯑꯩꯗꯤ ꯑꯃꯇ ꯍꯥꯞꯄꯣꯏ ꯑꯩꯅ ꯈꯜꯂꯤꯁꯦ ꯑꯩ ꯈꯨ ꯁꯦꯝꯅ ꯑꯩ ꯁꯦꯝꯖꯔꯒꯦ ꯁꯤꯅꯤ ꯑꯩ ꯍꯧꯖꯤꯛꯀꯤ ꯌꯦꯟꯒꯤ ꯌꯦꯟꯊꯤ ꯑꯗꯒꯤ ꯑꯣꯛꯀꯤ ꯑꯣꯛꯊꯤꯒꯨꯝꯕ ꯃꯣꯏ ꯑꯗꯨꯅ ꯁꯦꯝꯕꯁꯤꯡꯗꯣ ꯐꯖꯅ ꯁꯦꯝꯃꯤꯗꯅ ꯎꯠ ꯀꯩꯀꯥꯒ ꯇꯧꯔꯒ ꯇꯣꯠꯂꯒ ꯑꯗꯨꯗ ꯑꯣꯏꯅ ꯍꯥꯞꯀꯁꯤꯅꯦ ꯑꯩꯅ ꯈꯜꯂꯤꯁꯦ ꯁꯨꯃꯥꯏꯅ
ꯎꯝ ꯑꯗꯣ ꯌꯣꯟꯕꯒꯤꯗꯃꯛ ꯑꯣꯏꯅꯗꯤ ꯄꯥꯝꯃꯨꯕ ꯑꯗꯨꯃꯥꯏꯅ ꯐꯖꯅ ꯍꯥꯞꯄꯁꯤꯡꯗꯣ ꯌꯥꯝ ꯎ ꯅꯪꯅ ꯍꯤꯗꯥꯛ ꯍꯤꯗꯥꯛ ꯀꯨꯝꯕ ꯍꯥꯞꯇꯕꯤꯗ ꯐꯖꯅ ꯊꯥꯕꯁꯤꯡꯗꯣ ꯍꯣꯡꯅ ꯍꯣꯡꯅ ꯃꯤꯅ ꯂꯩꯕꯗꯣ ꯍꯥꯏꯗꯤ ꯄꯥꯝꯃꯨꯏꯗꯅ ꯑꯩꯈꯣꯏ ꯌꯨꯝꯒꯤ ꯆꯥꯕꯒꯤꯕꯨꯗꯤ ꯀꯥꯏꯗꯦ
ꯑꯗꯨꯒ ꯁꯨꯃꯥꯏꯅ ꯇꯧꯕꯅꯦ ꯑꯩꯒꯤꯁꯦ ꯑꯩ ꯁꯤ ꯊꯥꯏꯖꯔ ꯃꯔꯨ ꯑꯣꯏꯅꯇꯩꯒꯤ ꯅꯣꯠꯇꯦꯕ ꯑꯩ ꯌꯨꯝꯒꯤ ꯃꯅꯤꯡꯗ ꯁ꯭ꯀꯨꯜꯒꯤ ꯕꯣꯔꯗꯤꯡ ꯑꯃ ꯍꯥꯡꯉꯤꯗꯅ
ꯑ
ꯗꯤ ꯑꯉꯥꯡ ꯌꯥꯝ ꯂꯩꯇ꯭ꯔꯤꯕꯣ ꯀꯣ ꯑꯗꯣ ꯃꯣꯏ ꯍꯟꯗꯛ ꯑ ꯃꯊꯪ ꯆꯍꯤꯗꯒꯤꯗꯤ ꯑꯉꯥꯡꯁꯦ ꯌꯥꯝꯈꯠꯂꯛꯀꯗꯣꯣꯔꯦꯕꯀꯣ ꯑꯩꯅ ꯈꯜꯁꯦ ꯌꯦꯟꯁꯥꯡꯁꯦ ꯍꯣꯁꯇꯦꯜꯗ ꯊꯣꯡꯕ ꯌꯥꯕ ꯏꯟꯁꯥꯡꯁꯦ ꯑꯣꯏꯅ ꯊꯥꯒꯁꯤꯅꯦ ꯑꯗꯨꯗꯨꯒ ꯑꯩꯅ ꯑꯣꯏꯅ ꯁꯄ꯭ꯂꯥꯏ ꯇꯧꯔꯒ ꯇꯧꯒꯦꯁꯤꯅꯦ ꯑꯇꯩ ꯕꯖꯥꯔꯗ ꯊꯥꯗꯕꯤꯗ ꯑꯗꯩ ꯑꯉꯥꯡꯁꯤꯡꯅ ꯆꯥꯖꯕꯗꯨꯁꯨ ꯐꯩꯗꯅ ꯍꯥꯏꯗꯤ ꯁꯥꯇ꯭ꯔꯥꯁꯤꯡꯗ ꯆꯥꯕꯗꯣ ꯃꯁꯥ ꯁꯣꯛꯇꯕ ꯈꯣꯠꯇꯕ ꯑꯗꯨꯅ ꯐꯩꯗꯅ
ꯐꯩꯌꯦ ꯅꯪ ꯑꯥꯏꯗꯤꯌꯥꯗꯨ ꯌꯥꯏꯌꯦ ꯑꯗꯨꯗ ꯑꯣꯏꯇꯥꯗꯤ ꯌꯥꯏ
ꯑꯗꯨꯅꯦ ꯑꯩꯅ ꯈꯜꯂꯤꯁꯦ ꯑꯗꯨꯃꯥꯏꯅ ꯇꯧꯔꯒ ꯑꯝꯇ ꯇꯧꯒꯦ ꯁꯤꯅꯤ ꯈꯜꯂꯤꯁꯦ
ꯑꯁ ꯑꯗꯨꯗꯤ ꯅꯪꯗꯤ ꯈꯣꯅꯤ ꯃꯐꯝ ꯑꯃ ꯐꯪꯗꯣꯩꯅꯦ ꯇꯧꯔꯤꯔꯤꯕꯗꯣ
ꯈꯪꯗ꯭ꯔꯤꯗ ꯇꯧꯔꯤꯁꯦ ꯁꯨꯝ ꯑꯩꯅ ꯋꯥꯈꯜꯅ ꯁꯨꯃꯥꯏꯅ ꯇꯧꯒꯦ ꯇꯧꯒꯦꯅꯗꯤ ꯌꯥꯝ ꯈꯜꯂꯤ ꯑꯗꯣ ꯀꯔꯤꯒꯤ ꯑꯣꯏꯅ ꯑꯣꯏꯔꯛꯇꯣꯏꯅꯣ ꯈꯪꯗ꯭ꯔꯤ ꯑꯗꯣ ꯀꯩꯅꯣꯗꯣ ꯎ ꯍꯧꯖꯤꯛꯁꯦ ꯃꯅꯤꯄꯨꯔꯗ ꯁꯦꯝ ꯄꯥꯝꯕꯤ ꯌꯥꯝ ꯊꯥꯅꯔꯦꯗꯅ
ꯎꯝ
ꯑꯗꯣ ꯑꯩꯁꯨ ꯄꯨꯈ꯭ꯔꯤ ꯃꯄꯥꯟꯗ ꯁꯦꯝ ꯄꯥꯝꯕꯤ ꯈꯔ ꯊꯥꯁꯤꯔꯅ ꯈꯜꯂꯦꯕ ꯌꯥꯗ꯭ꯔꯦꯕ ꯈꯪꯗꯦ ꯑꯩꯒꯤ ꯂꯩꯕꯥꯛꯇꯣ ꯃꯈꯥꯔꯣꯝ ꯑꯁꯣꯝ ꯂꯝ ꯃꯈꯥꯔꯣꯝ ꯂꯝꯗꯒꯤ ꯃꯣꯏꯗꯤ ꯂꯩꯕꯥꯛꯇꯣ ꯃꯨꯏꯗꯅ ꯂꯩꯕꯥꯛꯇꯨ ꯈꯔ ꯂꯩꯌꯦꯦꯗꯅ ꯑꯗꯨꯗꯨꯒ ꯣꯜꯁꯤꯗ ꯆꯥꯏꯔ ꯇꯣꯠꯂꯒ ꯑꯗꯨꯃꯥꯏꯅ ꯇꯧꯔꯒ ꯊꯥꯒꯦꯅ ꯈꯜꯂꯤꯌꯦ ꯑꯩꯁꯦ
ꯌꯥꯏ ꯑꯗꯨꯁꯨ
ꯑꯗꯣ ꯅꯪ ꯅꯣꯂꯦꯖꯀ ꯂꯩꯕ꯭ꯔꯣ ꯑꯗꯨꯃꯥꯏꯅ ꯄꯥꯝꯕꯤ ꯐꯪꯐꯝ ꯂꯤꯆꯤꯒꯨꯝꯕ ꯑꯦꯄꯜꯒꯨꯝꯕ ꯁꯨꯝꯕꯁꯦ ꯑꯩ ꯈꯔ ꯊꯥꯒꯦꯅ ꯈꯜꯂꯤꯌꯦ
ꯑꯩꯁꯦ ꯑꯩ ꯑꯥꯏꯗꯤꯌꯥꯗꯤ ꯂꯩꯇꯦ ꯑꯗꯨꯕꯨ ꯑꯩꯈꯣꯏ ꯁꯨꯝ ꯎ ꯁꯣꯁꯦꯜ ꯃꯦꯗꯤꯌꯥꯗꯒ ꯎꯕꯗꯗꯤ ꯌꯥꯝꯅꯗꯤ ꯌꯣꯟꯗꯤ ꯌꯣꯟꯕꯅꯦ ꯅꯪ ꯊꯦꯡꯅꯗꯕ꯭ꯔꯣ
ꯑꯩꯗꯣ ꯄꯥꯛꯅ ꯊꯦꯡꯅꯗꯕ
ꯃꯣꯏꯒꯤ ꯃꯐꯝ ꯌꯣꯟꯐꯝꯁꯦ ꯃꯐꯝ ꯑꯅꯤ ꯑꯍꯨꯝ ꯑꯍꯨꯝꯗꯤ ꯊꯦꯡꯅꯩꯑꯕ ꯑꯩꯅ
ꯎꯝ ꯅꯣꯏ ꯑꯦꯒ꯭ꯔꯤꯀꯜꯆꯔꯗꯒ ꯐꯪꯒꯗ꯭ꯔꯥ ꯈꯪꯗꯦꯅꯦ
ꯎꯗꯤꯌꯦ ꯃꯣꯏ ꯊꯥꯒꯠ ꯑꯩ ꯊꯦꯡꯅꯗꯕꯩꯔꯥ ꯈꯪꯗꯦ ꯑꯗꯨꯗꯗꯤ ꯎꯗꯦꯕꯀꯣ ꯅꯠꯇꯕꯤꯗ ꯑꯩꯈꯣꯏꯒꯤ ꯌꯨꯝꯗ ꯁꯦꯝꯖꯕ ꯀꯥꯡꯕꯨꯗꯣ
ꯑꯥ
ꯑꯗꯨ ꯃꯣꯏꯒꯤ ꯌꯨꯝꯗꯗꯤ ꯑꯗꯨꯃꯥꯏꯅ ꯄꯥꯝꯕꯤ ꯁꯨꯃꯥꯏꯅ ꯂꯥꯛꯑꯒ ꯂꯩꯔꯦ ꯄꯥꯝꯕꯤ ꯏꯆꯤꯜ ꯏꯅꯥꯎꯁꯤꯡꯅ ꯂꯧꯕꯤꯕ ꯌꯥꯅꯤ ꯀꯥꯏꯅ ꯊꯥꯒꯠꯄꯗꯨꯗꯤ ꯊꯦꯡꯅꯩꯑꯕ ꯑꯩꯈꯣꯏ ꯁꯤꯒꯤ ꯑ ꯃꯅꯥꯛꯀꯤꯁꯤꯗꯁꯨ ꯑꯃ ꯂꯩꯕꯅꯦ ꯑꯗꯨꯃꯥꯏꯅ ꯅꯁꯔꯤꯒꯤ ꯂꯩ ꯑꯣꯏꯌꯨ ꯍꯩ ꯂꯩ ꯀꯩꯀꯥ ꯇꯧꯕ ꯑꯃ ꯑꯗꯨꯗꯁꯨ ꯈꯔꯗꯤ ꯂꯩꯕꯅꯦ ꯅꯪ ꯀꯣꯏꯊꯣꯔꯛꯎꯅꯦ ꯑꯗꯨꯒ ꯏꯕꯥꯅꯤ ꯆꯠꯂꯒ ꯌꯦꯡꯉꯨꯁꯤꯅꯦ ꯍꯧꯖꯤꯛꯀꯤ ꯑꯩꯈꯣꯏ ꯁꯤ ꯊꯪꯅꯕ ꯄꯪꯂꯥꯞꯁꯨ ꯂꯥꯞꯇꯦꯕ ꯑꯗꯨꯝ ꯈꯣꯡꯅ ꯑꯩꯈꯣꯏ ꯁꯤꯗꯒꯤ ꯌꯨꯝ ꯃꯔꯤ ꯃꯉꯥꯃꯨꯛ ꯀꯥꯟꯅꯔ ꯂꯩꯕ ꯄꯣꯠꯅꯦꯕ ꯗꯣꯁꯠ ꯂꯧꯥꯏ ꯌꯦꯡꯉꯨꯁꯦ ꯑꯗꯣ ꯑꯩꯁꯨ ꯄꯥꯎ ꯂꯧꯔꯝꯒꯦ ꯄꯥꯝꯕꯤꯗꯣ ꯂꯩꯔꯤꯕ꯭ꯔꯥ ꯂꯩꯇ꯭ꯔꯤꯕ꯭ꯔꯥ ꯑꯗꯨꯁꯨ
ꯍꯣꯏ ꯌꯥꯏꯌꯦ ꯑꯗꯨꯅꯦ ꯍꯩ ꯔꯥꯁꯨ ꯈꯔ ꯍꯥꯞꯆꯤꯟꯕ ꯌꯥꯅꯤꯅ ꯅꯠꯇ꯭ꯔꯥ ꯑꯩꯈꯣꯏ ꯆꯥꯅꯤꯡꯕ ꯀꯥꯟꯗ ꯆꯥꯅꯕ ꯃꯇꯝ ꯃꯇꯝꯒꯤ ꯍꯩ ꯔꯥ ꯑꯗꯒꯤ ꯒ꯭ꯔꯦꯞꯁ ꯄꯥꯝꯕꯤꯁꯨ ꯑꯅꯤꯃꯨꯛꯇꯪ ꯊꯥꯖꯔꯀꯟꯗ ꯒ꯭ꯔꯦꯞꯇꯤ ꯑꯗꯨꯝ ꯃꯌꯥꯝ ꯃꯌꯥꯝ ꯄꯥꯟꯒꯟꯕꯅꯤꯅ ꯌꯥꯝ ꯊꯥꯗ꯭ꯔꯁꯨ ꯌꯥꯏ ꯅꯠꯇ꯭ꯔꯥ
ꯎꯝ
ꯑꯗꯨꯅꯦ ꯑꯗꯨꯃꯥꯏꯅ
ꯅꯪꯅ ꯅꯪꯅ ꯄꯥꯝꯕꯤꯁꯦ ꯑꯪꯒꯨꯔ ꯄꯥꯝꯕꯤ ꯖꯨꯁ ꯁꯔ ꯃꯣꯏ ꯗꯩ ꯂꯣ ꯄꯥꯝꯃꯤꯔꯕ
ꯑꯃ ꯍꯦꯛꯇ ꯌꯥꯏꯗꯦ ꯑꯗꯨꯕꯨꯗꯤ ꯈꯔ ꯍꯥꯎꯗꯧꯕ ꯑꯗꯨꯝ ꯊꯥꯕꯅꯤꯅ ꯊꯥꯔꯗꯤ ꯈꯤꯇꯪ ꯍꯥꯎꯗꯧꯕ ꯑꯗꯨꯝꯕꯅ ꯐꯠꯇ꯭ꯔꯣ ꯄꯥꯟꯁꯨ ꯄꯥꯟꯒꯗꯕ ꯑ ꯑꯩꯈꯣꯏ ꯃꯤꯑꯣꯏꯕꯅ ꯈ꯭ꯋꯥꯏꯗꯒꯤ ꯃꯔꯨ ꯑꯣꯏꯔꯤ ꯆꯤꯟꯖꯥꯛ ꯁꯤꯅꯦ ꯆꯤꯟꯖꯥꯛꯁꯦ ꯈꯤꯇꯪ ꯁꯣꯏꯕꯗ ꯂꯣꯏ ꯁꯣꯏꯗꯣꯔꯤꯕꯅꯤꯅꯦ ꯆꯤꯟꯖꯥꯛ ꯐꯠꯇꯕ ꯑꯃ ꯍꯦꯛ ꯆꯥꯔꯕꯗ ꯍꯥꯄ ꯛ ꯆꯥꯡꯁꯦ ꯁꯣꯏꯔꯛꯀꯗꯣꯏꯅꯦꯕ ꯅꯠꯇ꯭ꯔꯥ ꯍꯛꯆꯥꯡꯁꯦ ꯐꯅ ꯊꯝꯒꯦ ꯍꯥꯏꯔꯗꯤ ꯍꯛꯆꯥꯡꯁꯦ ꯅꯥꯗ ꯌꯦꯛ ꯈꯛꯇꯅ ꯊꯝꯒꯦ ꯍꯥꯏꯔꯗꯤ ꯆꯤꯟꯖꯥꯛ ꯑꯐꯕ ꯆꯥꯕ ꯑꯁꯤꯅꯦꯕ ꯅꯠꯇ꯭ꯔꯥ
ꯃꯥꯅꯦ ꯃꯥꯅꯤ
ꯍꯧꯖꯤꯛꯀꯥꯟꯗꯤ ꯊꯥꯏꯅꯒꯤ ꯆꯤꯟꯖꯥꯛꯁꯦ ꯑꯗꯨꯒ ꯍꯧꯖꯤꯛꯀꯥꯟ ꯃꯇꯝꯁꯤꯒꯗꯤ ꯃ ꯃꯥꯥꯟꯅꯗ ꯑꯗꯨꯗ ꯌꯥꯝ ꯈꯦꯠꯅꯔꯦꯕ ꯑꯗꯨꯗꯨꯅ ꯑꯩꯅ ꯈꯜꯂꯤꯁꯦ ꯑꯅꯧꯕ ꯄꯨꯔꯥ ꯃꯣꯗꯦꯜ ꯑꯅꯧꯕ ꯑꯃ ꯄꯨꯊꯣꯛꯀꯦ ꯁꯤꯅꯦ ꯑꯩꯅ ꯍꯧꯖꯤꯛ ꯈꯜꯂꯤꯕ ꯑꯁꯥ
ꯎꯝ ꯌꯥꯏ ꯅꯪꯒꯤ ꯑꯥꯏꯗꯤꯌꯥꯗꯨꯁꯨ ꯌꯥꯏ
ꯎꯝ ꯄꯩꯁꯥꯕꯨꯗꯤ ꯑꯁ ꯈꯔꯗꯤ ꯑꯗꯨꯝ ꯆꯪꯉꯅꯤ ꯁꯦꯝꯕ ꯁꯥꯕ ꯈꯣꯠꯄ ꯄꯩꯁꯥ ꯏꯁꯥꯁꯦ ꯌꯥꯝꯅ ꯕꯨꯗꯤ ꯂꯩꯇꯦ ꯑꯩꯁꯨ ꯌꯥꯝꯅ ꯄꯥꯏꯔꯒ ꯇꯧꯕꯕꯨꯗꯤ ꯅꯠꯇꯦ
ꯅꯪꯅ ꯄꯥꯝꯃꯤꯁꯦ ꯅꯪꯅ ꯑꯇꯣꯝꯇ ꯑꯗꯨꯝ ꯁꯨꯕ ꯄꯥꯝꯃꯤꯔꯥ ꯅꯠꯇ꯭ꯔꯒ ꯊꯕꯛ ꯁꯨꯅꯕ ꯃꯤ ꯈꯔꯗꯤ ꯊꯝꯕ ꯗꯔꯀꯥꯔ ꯑꯣꯏꯕ꯭ꯔꯥ ꯀꯃꯥꯏꯅ ꯇꯧꯒꯦ
ꯑꯥ ꯑꯩꯁꯦ ꯑꯩꯅ ꯄꯥꯝꯃꯤꯁꯦ ꯊꯕꯛ ꯁꯨꯅꯕ ꯃꯤ ꯈꯔꯗꯤ ꯗꯔꯀꯥꯔ ꯑꯣꯏꯅꯤ ꯑꯩ ꯊꯟꯇꯥꯅꯗꯤ ꯉꯝꯃꯣꯏꯕ ꯆꯥꯎꯔꯤꯕ ꯂꯧ ꯁꯪꯉꯝ ꯑꯃꯒꯤ ꯆꯥꯡꯒ ꯍꯥꯏꯁꯦ ꯑꯗꯨꯅ ꯃꯌꯥꯝꯗꯤ ꯏꯊꯟꯇꯟꯗꯤ ꯀꯃꯥꯏꯅ ꯉꯝꯅꯤ ꯑꯗꯨꯅ ꯃꯤ ꯃꯤ ꯂꯩꯅꯤꯡꯉꯥꯏꯒꯤ ꯃꯤ ꯂꯩꯅꯕ ꯁꯦ ꯌꯥꯝꯗꯕꯗ ꯃꯤ ꯑꯅꯤ ꯁꯨꯃꯥꯏꯅ ꯁꯪꯅꯤꯡꯉꯥꯏ ꯑꯗꯨꯒ ꯑꯇꯩ ꯑ ꯅꯨꯡꯊꯤꯟ ꯊꯕꯛ ꯁꯨꯅꯕꯗꯤ ꯑꯗꯨꯝ ꯌꯨꯝ ꯌꯨꯝꯗꯒꯤꯩ ꯂꯥꯛꯆꯔꯁꯨ ꯌꯥꯏꯗꯅ ꯑꯩꯅꯕꯨ ꯊꯤꯟꯗꯣꯛ ꯊꯤꯟꯖꯤꯟ ꯇꯧꯕ ꯑꯣꯏꯇꯥꯔꯁꯨ ꯑꯩꯈꯣꯏ ꯅꯣꯏ ꯌꯥꯝ ꯂꯥꯞꯅꯗꯕꯃꯤꯅ ꯅꯠꯇ꯭ꯔꯥ
ꯎꯝ
ꯑꯗꯨꯃꯥꯏꯅ ꯇꯧꯒꯦꯅꯗꯤ ꯈꯜꯂꯤꯌꯦ ꯅꯪꯒꯤ ꯑꯥꯏꯗꯤꯌꯥꯁꯨ ꯈꯔ ꯍꯥꯏꯔꯛꯅꯦ ꯁꯤ ꯑꯗꯨꯝ ꯑꯩꯅ ꯇꯧꯔꯤꯁꯦ ꯌꯥꯒꯗ꯭ꯔꯥ ꯅꯠꯇ꯭ꯔꯒ ꯃꯤꯁꯦ ꯀꯃꯥꯏꯅ ꯇꯧꯁꯤꯒꯦ ꯍꯥꯏꯕꯗꯣ
ꯑꯩ ꯋꯥꯈꯜꯗꯗꯤꯅꯦ ꯐꯖꯅ ꯍꯥꯟꯅ ꯀꯩꯅꯣꯗꯣ ꯑꯣ ꯑꯩꯈꯣꯏꯒꯤ ꯂꯧ ꯈꯣꯏꯅꯕ ꯇ꯭ꯔꯦꯛꯇꯔꯗꯨ
ꯎꯝ ꯑꯗꯨꯅ ꯇꯧꯗꯣꯏꯅꯦ
ꯑꯗꯨꯅ ꯍꯥꯟꯅ ꯂꯣꯏꯅ ꯈꯣꯏꯗꯣꯛ ꯈꯣꯏꯗꯣꯛꯑꯦꯗꯅ ꯑꯗꯨꯅ ꯍꯥꯟꯅ ꯂꯣꯏꯅ ꯈꯣꯏꯗꯣꯛꯑꯕ ꯑꯗꯨꯒ ꯑꯗꯨ ꯅꯈꯣꯏꯕ ꯂꯣꯏꯔ ꯃꯇꯨꯡꯗ ꯃꯥ ꯂꯩꯩꯕꯥꯛ ꯃꯣꯜꯍꯟꯅꯤꯡꯉꯥꯏꯒꯤ ꯃꯦꯆꯤꯟꯗꯣ ꯂꯣꯇꯥꯄꯦꯇꯔ ꯍꯥꯏꯕ꯭ꯔꯥ ꯀꯩꯅꯣ ꯑꯗꯨꯅ ꯑꯃꯨꯛ ꯂꯣꯏꯅ ꯑꯃꯨꯛ ꯃ ꯊꯝꯅꯦ ꯗꯗꯥ ꯑꯗꯨꯗ ꯃꯜ ꯑꯍꯟꯕ ꯂꯣꯏꯔꯕ ꯃꯇꯨꯡꯗ ꯃꯤꯁꯤꯡꯗꯣ ꯆꯨꯔꯤ ꯆꯤꯡꯈꯠꯍꯟꯕ ꯍꯥꯏ ꯆꯔꯦ ꯔꯤ ꯅꯪꯅ ꯑ ꯀꯌꯥꯝ ꯆꯥꯎꯍꯟꯅꯤꯡꯉꯤꯅꯣ ꯍꯥꯏꯕꯁꯤ ꯍꯛꯆꯥꯡꯗꯣ ꯂꯪ ꯇꯤꯡꯉꯒ ꯑ ꯑꯗꯨꯃꯥꯏꯅ ꯁꯦꯝꯃꯦꯗ ꯑꯗꯨꯒꯤ ꯁꯦꯝꯕ ꯇꯥꯏꯃꯤꯡꯗꯨꯗꯗꯤ ꯃꯤ ꯁꯦ ꯑꯩꯈꯣꯏꯒꯤ ꯅꯦꯛ ꯈꯔ ꯃꯤ ꯃꯉꯥ ꯑꯃ ꯇꯔꯨꯛ ꯑꯃ ꯅꯨꯄꯤ ꯅꯦꯛꯄꯗꯣ ꯑꯗꯨꯃꯥꯏꯅ ꯑꯍꯥꯟꯕꯩꯅꯦꯕ ꯊꯝꯕ ꯅꯠꯇꯕꯤꯗ ꯅꯣꯡꯃ ꯅꯣꯡꯃꯒꯤ ꯅꯦꯛꯄꯗꯣ
ꯍꯣꯏ ꯍꯣꯏ
ꯑꯗꯨꯃꯥꯏꯅ ꯅꯦꯛꯊꯣꯛꯑꯒ ꯆꯨꯔꯤꯁꯦ ꯆꯤꯡꯈꯠꯍꯜꯂꯕ
ꯑꯥ
ꯆꯤꯡꯈꯠꯍꯟꯕꯗꯒꯤꯗꯤ ꯌꯥꯔꯦ ꯅꯪꯅ ꯇꯣꯂꯣꯞꯇ ꯃꯤ ꯑꯃ ꯑꯃꯅ ꯑꯗꯨꯝ ꯌꯥꯅꯤꯗ ꯅꯣꯡꯃꯒꯤ ꯇꯦꯛ ꯇꯦꯛ ꯇꯦꯛ ꯇꯦꯛ ꯑꯗꯨꯝ ꯇꯧꯖꯅꯤ ꯑꯗꯨꯃꯥꯏꯅ ꯍꯥꯏꯗꯤ ꯑꯍꯥꯟꯕꯅꯤꯅ ꯑꯍꯥꯟꯕꯗ ꯄꯩꯁꯥ ꯌꯥꯝ ꯊꯥꯗꯔꯨꯕꯗꯣ ꯀꯥꯟꯅꯔꯣꯏꯦꯕ ꯍꯥꯏꯗꯤ ꯁꯦꯝꯒꯠꯂꯛꯄ ꯐ ꯑꯗꯨꯅ ꯃꯤ ꯑꯃ ꯊꯝꯕ ꯊꯥꯗ ꯂꯤꯁꯤꯡ ꯇꯔꯥꯔ ꯇꯔꯥꯃꯉꯥꯔ ꯀꯌꯥꯅꯣ ꯑꯃ